ꯇꯥꯔꯔꯕ ꯇꯥꯔꯕꯣ
ꯑꯣ ꯇꯥꯔꯦ ꯇꯥꯔꯦ ꯈꯤꯇꯪ ꯅꯨꯡꯉꯥꯏꯔꯨꯗꯕ ꯍꯥꯏꯇꯥꯔꯦꯀꯣ ꯑꯗꯨꯗꯨꯒꯤꯅꯤꯗ ꯑꯗꯣ ꯑꯩꯅ ꯉꯁꯥꯏ ꯍꯥꯏꯕꯗꯣ ꯃꯣꯏ ꯑꯩꯈꯣꯏ ꯃꯇꯝꯗꯗꯤ ꯑꯩꯈꯣꯏꯒꯤ ꯑꯩꯈꯣꯏꯒꯤ ꯃꯣꯝꯄꯥꯛꯀꯨꯝꯕ ꯀꯩꯒꯨꯝꯕ ꯗꯀꯣ ꯑꯗꯨꯝ ꯍꯥꯏꯗꯤ ꯊꯥꯏꯅꯉꯥꯏꯒꯤꯁꯦ ꯑꯗꯨꯝ ꯈꯨꯗꯣꯟ ꯀꯩꯀꯩ ꯊꯥꯟꯕ ꯈꯣꯠꯄ ꯇꯧꯕꯒꯤ ꯑꯩꯈꯣꯏꯒꯤ ꯑꯩꯈꯣꯏ ꯕꯣꯏꯅ ꯑꯃꯨꯛ ꯁꯨꯕ ꯀꯥꯟꯗ ꯑꯩꯈꯣꯏꯁꯦ ꯈꯨꯗꯦꯡꯗ ꯇꯧꯔꯨꯒꯅꯦ ꯑꯦ ꯅꯦꯠꯂꯝꯃꯣ ꯅꯗꯤ ꯅꯁꯥ ꯐꯕꯅꯤꯅꯒ ꯍꯥꯏꯔꯒ ꯅꯦꯠꯇꯣꯏꯅꯦꯕꯀꯣ ꯑꯗꯨꯀꯥꯟꯗ ꯆꯨꯝꯁꯦ ꯑꯃꯨꯁꯤꯛ ꯃꯨꯔꯒ ꯊꯣꯛꯂꯛꯇꯣꯏꯅꯦꯕ ꯑꯗꯨꯗꯨꯒ ꯍꯥꯏꯗꯤ ꯑꯩꯈꯣꯏꯒꯤ ꯑꯍꯤꯡꯁꯤꯗꯅ ꯑꯃꯨꯛ ꯃꯥꯁꯤ ꯁꯤ ꯆꯤꯛꯄꯒꯤꯀꯣ ꯃꯥꯁꯦ ꯑꯃꯨꯛ ꯍꯥꯟꯅꯕ ꯍꯣꯠꯅꯗꯣꯏꯅꯦꯕ ꯃꯥꯁꯦ ꯃꯅꯝꯁꯨ ꯌꯥꯝ ꯅꯝꯊꯤꯗꯅ ꯑꯩꯈꯣꯏ ꯌꯥꯝ ꯀꯜꯂꯦꯕ ꯑꯗꯒꯤꯗꯤ ꯃꯥ ꯍꯥꯠꯇꯣꯏꯅꯤ ꯑꯗꯒꯤ ꯐꯗꯣꯟ ꯇꯧꯔꯒ ꯇꯧꯕꯅꯤꯅ ꯑꯗꯨꯝ ꯃꯄꯥ ꯈꯤꯇꯪ ꯀꯛ ꯇꯧꯈꯤꯕꯗ ꯇꯨꯁꯤꯜꯂꯒ ꯑꯗꯨꯝ ꯀꯩ ꯍꯥꯏꯅꯤ ꯂꯩꯈꯤꯕꯗ ꯑꯃ ꯀꯩ ꯍꯥꯏꯅꯤ ꯁꯧꯗꯣꯛꯑꯒ ꯂꯩꯍꯧꯕ ꯈꯪꯍꯟꯗ ꯇꯧꯕꯗꯣ ꯑꯗꯨꯃꯥꯏꯅ ꯇꯧꯋ ꯅꯣꯏꯒꯤꯅ ꯇꯧꯔꯒ ꯃꯥ ꯍꯥꯞꯄ ꯈꯣꯠꯄ ꯇꯧꯕꯗ ꯑꯝꯇ ꯇꯧꯔꯛꯇꯕ꯭ꯔꯥ ꯀꯃꯥꯏꯅ ꯇꯧꯋꯦ
ꯗꯣꯟꯁꯦ ꯕꯨꯗꯣꯟꯕꯨꯗꯤ ꯁꯤꯖꯤꯟꯅꯔꯛꯑꯦꯕꯨꯗꯤ ꯈꯪꯉꯦꯕꯀꯣ ꯑꯗꯨꯒ ꯃꯥꯁꯦ ꯑꯩꯗꯤ ꯃꯥꯁꯤꯗ ꯁꯦꯡꯅꯛꯏꯒꯤ ꯑꯣꯏꯅ ꯍꯥꯏꯔꯕꯗ ꯑꯩꯗꯤ ꯃꯥꯁꯦ ꯈꯪꯉꯛꯇꯦꯕꯀꯣ ꯃꯥ ꯃꯥꯗꯤ ꯑꯗꯨꯝ ꯍꯥꯏꯔꯛꯄ ꯑꯗꯨꯒꯁꯨ ꯃꯥꯁꯦ ꯀꯃꯥꯏꯅ ꯇꯧꯕ ꯄꯣꯠꯅꯣ ꯀꯗꯥꯏꯗ ꯂꯩꯕ ꯄꯣꯠꯅꯣ ꯀꯩꯁꯨ ꯑꯩ ꯈꯪꯉꯛ ꯑꯗꯨꯕꯨꯀꯣ ꯃꯥꯁꯦ ꯃꯥꯁꯦ ꯑꯩꯅ ꯀꯔꯝ ꯀꯥꯟꯗ ꯈꯪꯉꯛꯑꯦ ꯍꯥꯏꯕ ꯀꯥꯟꯗ ꯌꯥꯝ ꯆꯥꯎꯔꯤ ꯑꯗꯨꯗꯤ ꯀ꯭ꯂꯥꯁ ꯇꯨꯌꯦꯜꯐꯀ ꯂꯣꯏꯔꯕ ꯃꯇꯨꯡꯗ ꯑꯩꯈꯣꯏ ꯍꯣꯁꯇꯦꯜꯗ ꯂꯩꯕ ꯀꯥꯟꯗ ꯗꯅꯦ ꯑꯩꯈꯣꯏꯒꯤ ꯍꯣꯁꯇꯦꯜꯒꯤ ꯑꯩꯈꯣꯏꯒꯤ ꯃꯣꯝꯄꯥꯛ ꯄꯤꯌꯦꯕꯀꯣ ꯃꯣꯏꯅ ꯍꯣꯁꯇꯦꯜꯒꯤ ꯃꯣꯝꯄꯥꯛ ꯄꯤꯕꯁꯤꯗ ꯃꯌꯥꯝꯁꯤꯅ ꯍꯥꯏꯗꯤ ꯃꯣꯝꯄꯥꯛꯁꯦ ꯁꯨꯝ ꯊꯥꯅꯕ ꯀꯥꯟꯗ ꯃꯥꯁꯤꯅ ꯆꯤꯛꯑꯦ ꯈꯣꯠꯂꯦ ꯑꯗꯨ ꯇꯧꯋꯦꯅ ꯁꯨꯝ ꯍꯥꯏꯅꯕ ꯇꯥꯔꯛꯄ ꯍꯥꯏꯇꯥꯔꯦ ꯑꯗꯨ ꯃꯇꯝꯁꯤꯗ ꯑꯩ ꯈꯪꯉꯛꯑꯦꯕ ꯃꯥꯁꯦ ꯑꯣ ꯁꯨꯃꯥꯏꯅ ꯇꯧꯕꯅꯦ ꯃꯥ ꯍꯥꯏꯁꯦ ꯁꯤ ꯑꯣꯏꯔꯦ ꯈꯣꯇꯣ ꯑꯗꯨꯃꯥꯏꯅ ꯈꯛꯇꯪ ꯈꯪꯉꯦꯕꯀꯣ ꯑꯗꯨꯒ ꯕꯨꯙꯣꯟꯅ ꯉꯁꯥꯏ ꯉꯁꯥꯏꯒꯤ ꯅꯪꯅ ꯍꯥꯏꯕꯗꯣ ꯑꯗꯨꯝ ꯈꯤꯇꯪ ꯀꯩꯅꯣ ꯇꯧꯕ ꯈꯣꯠꯄ ꯌꯥꯎꯔꯒꯗꯤ ꯑꯗꯣ ꯀꯩꯅꯣ ꯇꯧꯕ ꯑꯝꯇ ꯊꯥꯖꯗꯣ ꯑꯝꯇ ꯌꯦꯡꯉꯣ ꯊꯥꯁꯤꯗꯣ ꯍꯧꯖꯤꯛ ꯊꯥꯖꯗꯣ ꯍꯧꯖꯤꯛ ꯌꯥꯝ ꯐꯖꯕꯅꯦ ꯑꯗꯣ ꯆꯥꯛ ꯆꯥꯛꯁꯦ ꯀꯧꯅꯔꯛꯏꯔꯣ ꯀꯩꯅꯣ
ꯍꯣꯏ ꯑꯩ ꯏꯅꯥꯎ ꯑꯣ ꯍꯣꯏ ꯍꯣꯏ ꯃꯥꯅ ꯀꯩꯅꯣ ꯇꯧꯕ ꯀꯧꯔꯛꯄꯀꯣ ꯑꯩꯅ ꯈꯤꯇꯪ ꯑꯗꯨꯃꯥꯏꯅ ꯍꯥꯏꯈꯤꯕ ꯊꯥꯁꯦ ꯐꯖꯅꯁꯨ ꯊꯣꯛꯂꯛꯑꯦ ꯑꯃꯨꯛꯁꯨꯁꯦ
ꯆꯞ ꯃꯥꯟꯅꯩ ꯑꯝꯇ ꯌꯦꯡꯉꯨꯅꯦ ꯀꯌꯥꯗ ꯐꯖꯔꯤ ꯂꯩꯔꯅꯣ
ꯍꯣꯏ ꯅꯪ ꯁꯛ ꯐꯖꯕ ꯍꯥꯏꯔ ꯅꯪ ꯍꯥꯏꯅꯨꯀꯣ
ꯍꯣꯏ ꯍꯥꯏꯕꯗꯤ ꯁꯛ ꯐꯖꯕ ꯍꯥꯏꯕꯗꯤ ꯂꯩꯗꯅ ꯊꯥꯁꯤꯡꯁꯦ ꯀꯩ ꯍꯥꯏꯅꯤ ꯄꯨꯡꯉꯥꯟ ꯉꯥꯟꯖꯕꯅꯤ ꯑ ꯑꯗꯨꯃꯥꯏꯅ ꯑꯣꯏꯖꯕꯗꯣ ꯑꯗꯨꯅꯤꯗ ꯀꯩꯁꯨ ꯌꯥꯝꯅ ꯃꯥꯗꯣ ꯐꯖꯕ ꯈꯣꯠꯄꯩ ꯋꯥ ꯅꯠꯇꯕ ꯌꯦꯡꯕꯗ ꯑꯩꯈꯣꯏꯒꯤ ꯏꯪ ꯏꯪꯒ ꯂꯥꯎꯍꯜꯂꯒ ꯀꯔꯤ ꯍꯥꯏꯅꯤ ꯃꯤꯗꯣ ꯃꯤꯗꯣ ꯐꯅ ꯁꯥꯔꯝꯕ ꯃꯤ ꯑꯃꯁꯨ ꯃꯥꯁꯦ ꯎꯕꯗ ꯑꯗꯨꯝ ꯏꯪꯊꯍꯟꯒꯗꯕ ꯉꯝꯕꯒꯤ ꯀꯨꯟ ꯑꯃ ꯆꯦꯟꯕꯗꯣ ꯑꯗꯨꯒꯨꯝꯕꯗꯨꯅꯤꯗꯤ ꯑꯩꯅ ꯍꯥꯏꯔꯤꯁꯤꯅ ꯁꯛ ꯌꯥꯝ ꯐꯖꯩ ꯈꯣꯠꯂꯤ ꯑꯗꯨ ꯑꯗꯥꯒꯤ ꯋꯥꯕꯨꯗꯤ ꯅꯠꯇꯦꯗꯀꯣ ꯑꯗꯨꯅꯤꯗ
ꯍꯣꯏ ꯍꯣꯏ ꯑꯗꯨꯅꯦ ꯇꯧꯔꯤꯁꯦꯗꯣ ꯍꯧꯖꯤꯛꯀꯥꯟ ꯉꯥ ꯌꯥꯝ ꯐꯅꯉꯑꯕꯀꯣ ꯏꯃꯥꯟꯅꯕ ꯑꯃ ꯂꯩꯕꯗꯣ ꯑꯗꯨ ꯄꯥꯟꯒꯤꯗꯣ ꯃꯥꯗꯣ ꯉꯁꯥꯏ ꯉꯥ ꯐꯥꯏ ꯈꯣꯠꯂꯦꯅ ꯇꯧꯔꯒ ꯊꯥꯒꯠꯂꯛꯑꯦꯕꯀꯣ ꯑꯗꯨꯒꯥꯏꯅ ꯉꯥꯗꯣ ꯈꯪꯗꯦ ꯃꯈꯜ ꯃꯈꯜ ꯐꯥꯕꯗꯣ ꯉꯥꯗ ꯍꯥꯏꯔꯒ ꯐꯥꯕ ꯑꯗꯒꯤ ꯉꯥꯆꯤꯛꯀꯨꯝꯕ ꯍꯧꯖꯤꯀꯥꯟꯖꯦ ꯄꯨꯂꯥꯎ ꯇꯧꯕ ꯐꯩ ꯍꯥꯏꯕꯀꯣ ꯏꯁꯤꯡ ꯈꯪꯇꯥ ꯇꯥꯒꯤꯕ ꯑꯗꯒꯤ ꯉꯁꯥꯏꯁꯨ ꯑꯩꯈꯣꯏ ꯆꯤꯡ ꯀꯥꯕ ꯀꯥꯟꯗ ꯆꯤꯡꯗꯩ ꯎꯕꯗꯀꯣ ꯇꯨ ꯀꯣ ꯀꯩ ꯍꯥꯏꯅꯤ ꯃꯤ ꯃꯌꯥꯝ ꯑꯃ ꯉꯥ ꯐꯥꯕ ꯈꯣꯠꯄ ꯇꯧꯕꯗꯨꯣ ꯎꯏꯌꯦꯕꯀꯣ ꯑꯗꯨꯀꯥꯟꯗ ꯑꯗꯨꯝ ꯍꯥꯏꯗꯤ ꯃꯇꯝꯅ ꯑꯣꯏꯕ ꯖꯥꯠꯅꯤꯀꯣꯀ ꯀꯥꯍꯟꯕꯗꯣ ꯑꯗꯨꯃꯥꯏꯅ ꯇꯧꯋꯦꯕꯀꯣ ꯅꯪꯗꯤ ꯉꯥ ꯐꯥꯕ ꯈꯣꯠꯄ ꯇꯧꯕ꯭ꯔꯣ ꯍꯩꯕ꯭ꯔꯣ ꯀꯃꯥꯏꯅ ꯇꯧꯒꯦ ꯅꯣꯏ ꯇꯨꯔꯦꯟꯁꯨ ꯅꯀꯨꯝ ꯇꯧꯗ
ꯍꯣꯏ ꯑꯗꯨꯕꯨꯗꯤ ꯉꯥꯁꯦ ꯍꯣꯏ ꯉꯥꯁꯦ ꯍꯧꯖꯤꯛꯁꯦ ꯇꯨꯔꯦꯟꯁꯦ ꯏꯁꯤꯡ ꯅꯣꯡ ꯈꯤꯇꯪ ꯆꯨꯔꯒ ꯑꯃꯨꯛ ꯆꯨꯔꯛꯄꯒꯤ ꯏꯁꯤꯡꯁꯦ ꯐꯥꯊꯈꯤꯕꯗꯣ ꯇꯨꯔꯦꯜꯁꯦ ꯑꯗꯨꯒꯤ ꯈꯤꯇꯪ ꯊꯦꯟꯊꯈ꯭ꯔꯦꯕꯀꯣ ꯊꯦꯟꯊꯈꯤꯕꯒꯤ ꯂꯩꯉꯥꯡꯁꯨ ꯆꯦꯟꯕ ꯇꯧꯕꯒꯤ ꯉꯥ ꯐꯥꯕꯗ ꯌꯥꯝ ꯅꯨꯡꯉꯥꯏꯕ ꯃꯇꯝꯗ ꯑꯣꯏꯅꯕꯅꯦꯕ ꯑꯗꯨꯅ ꯍꯧꯖꯤꯛꯁꯦ ꯇꯨꯔꯦꯟ ꯈꯣꯡꯕꯥꯟ ꯈꯨꯗꯤꯡꯃꯛꯁꯦ ꯀꯩ ꯍꯥꯏꯅꯤ ꯕꯨꯗ ꯊꯥꯎꯃꯩ ꯑꯃꯃꯝꯕ ꯇꯧꯔꯒ ꯂꯣꯏꯅ ꯂꯩꯕꯗꯣ ꯅꯨꯡꯗꯥꯡꯗꯒꯔꯁꯦ ꯌꯦꯡꯕ ꯌꯥꯝ ꯅꯨꯡꯉꯥꯏꯕꯅꯦꯕꯀꯣ ꯑꯗꯒꯤ ꯉꯥ ꯐꯥꯕ ꯍꯧꯈꯤꯕ ꯃꯈꯩꯒꯤꯗꯤ ꯌꯥꯝ ꯕꯤꯠ ꯂꯩꯕꯅꯦꯕ ꯑꯗꯨꯅ ꯍꯧꯖꯤꯛꯄꯨꯗꯤ ꯏꯟ ꯇꯧꯅꯔꯃꯅꯤ ꯅꯨꯡꯊꯤꯟꯜꯗꯕꯨꯗꯤ ꯂꯥꯡ ꯀꯩꯀꯥ ꯈꯣꯟꯕ ꯈꯣꯠꯄ ꯌꯥꯎꯕꯅꯦꯕꯀꯣ ꯑꯗꯣ ꯍꯧꯖꯤꯛꯄꯨꯗꯤ ꯏꯟ ꯇꯧꯅꯔꯝꯃꯅꯤ ꯑꯩꯈꯣꯏ ꯉꯁꯦ ꯁꯨꯃꯥꯏꯅ ꯇꯧꯕꯅꯦ ꯍꯥꯏꯕꯗꯤ ꯇꯨꯔꯦꯟꯁꯦ ꯀꯨꯝꯕꯁꯦ ꯑꯩꯈꯣꯏꯒꯤ ꯁꯨꯝ ꯀꯌꯥ ꯀꯨꯝꯃꯛꯇꯦꯕꯀꯣ ꯀꯨꯝꯃꯛꯇꯦ ꯍꯥꯏꯕꯗꯤ ꯉꯥ ꯐꯥꯕꯒꯨꯝꯕꯒꯤ ꯑꯣꯏꯅꯗꯤ ꯀꯨꯝꯃꯛꯇꯦꯕꯀꯣ ꯑꯗꯨꯅ ꯏꯟꯁꯨ ꯁꯨꯝ ꯂꯩꯇꯕ ꯑꯗꯒꯤ ꯈꯪꯗꯦ ꯑꯩꯈꯣꯏꯃꯥꯍꯣꯢꯁꯨ ꯀꯌꯥ ꯑꯗꯨꯃꯥꯏꯅ ꯇꯧꯒꯦ ꯉꯥ ꯐꯥꯕ ꯈꯣꯠꯄ ꯇꯧꯕꯁꯦ ꯑꯗꯨꯒꯤ ꯏꯁꯥꯅ ꯑꯣꯏꯅ ꯉꯥ ꯐꯥꯕ ꯈꯣꯠꯄꯁꯤꯗꯤ ꯀꯌꯥ ꯇꯧꯋꯦ ꯔꯛꯀꯦꯕꯀꯣ ꯑꯗꯨꯕꯨ ꯃꯤꯅ ꯐꯥꯕ ꯈꯣꯠꯄꯗꯤ ꯑꯗꯨꯝ ꯌꯦꯡꯕ ꯆꯠꯄ ꯈꯣꯠꯄꯗꯤ ꯑꯗꯨꯝ ꯌꯥꯎꯔꯛꯑꯦꯕꯀꯣ ꯑꯗꯨꯒ ꯑꯗꯨꯝ ꯍꯥꯏꯗꯤ ꯉꯥꯏꯍꯥꯛ ꯃꯤꯒꯤ ꯏꯟꯗ ꯑꯃꯨꯛ ꯑꯅꯤꯔꯛꯀ ꯁꯣꯟꯕ ꯌꯥꯎꯕ ꯈꯣꯠꯄ ꯑꯗꯨꯃꯥꯏꯅ ꯇꯧꯕꯗꯤ ꯇꯧꯋꯦ ꯑꯗꯨꯒ ꯌꯥꯝ ꯑꯗꯨꯗ ꯊꯋꯥꯏ ꯍꯛꯆꯥꯡ ꯂꯨꯞꯄꯒ ꯀꯩ ꯍꯥꯏꯅꯤ ꯉꯍ ꯉꯥꯏꯍꯥꯛꯇꯪ ꯌꯥꯝ ꯑꯗꯨꯃꯥꯏꯅꯒ ꯇꯧꯊꯣꯛꯄꯗꯨꯗꯤ ꯀꯌꯥ ꯑꯣꯏꯔꯛꯇꯦ ꯍꯥꯏꯕꯗꯤ ꯃꯤꯒꯤ ꯏꯅ ꯆꯤꯡ ꯌꯥꯒꯤꯗ꯭ꯔꯒꯖꯨ ꯅꯨꯡꯉꯥꯏꯇꯦꯗꯅꯀꯣ ꯑ ꯍꯪꯉꯦꯟ ꯇꯦꯛꯄ ꯈꯣꯠꯄꯁꯦ ꯌꯥꯝ ꯇꯣꯏꯅ ꯇꯧꯒꯜꯂꯦꯕꯀꯣ ꯍꯩꯇ꯭ꯔꯒꯗꯤ ꯄꯪꯖꯪ ꯆꯤꯡꯒꯠꯄꯁꯨ ꯌꯥꯗꯦꯕꯀꯣ ꯑꯗꯨꯒꯤ ꯑꯗꯨꯝ ꯀꯤꯖꯕꯒꯤ ꯌꯦꯡꯕꯅꯗꯤ ꯍꯦꯟꯅ ꯇꯧꯔꯛꯑꯦ ꯑꯗꯨꯒ ꯑꯗꯨꯝ ꯍꯥꯏꯕꯗꯤ ꯑꯦ ꯑꯃꯨꯛꯇꯪ ꯆꯤꯡꯒꯦꯔꯣꯒꯥꯏꯅ ꯃꯤꯅꯒ ꯑꯗꯨꯝ ꯍꯥꯏꯔꯛꯄ ꯂꯩꯗꯅꯀꯣ ꯑꯗꯨꯝꯕꯗꯒ ꯁꯨꯝ ꯆꯥꯟꯁ ꯂꯧꯍꯧꯕ ꯅꯠꯇ꯭ꯔꯒ ꯑꯩꯅ ꯌꯥꯝ ꯈꯪꯅꯕ ꯃꯤ ꯃꯄꯨ ꯑꯣꯏꯔꯒꯗꯤ ꯑꯩ ꯑꯃꯝꯇ ꯆꯤꯡꯒꯦ ꯈꯣꯠꯀꯦ ꯍꯥꯏꯔꯒ ꯑꯗꯨꯃꯥꯏꯅ ꯇꯧꯕꯗꯣ ꯑꯗꯨꯗꯒꯤ ꯍꯦꯟꯅ ꯀꯩꯁꯨ ꯇꯧꯔꯛꯇꯦꯕꯀꯣ ꯑꯗꯣ ꯑꯗꯨꯝ ꯌꯥꯝꯗꯤ ꯅꯨꯡꯉꯥꯏꯗꯧꯗꯦ ꯃꯥꯜꯜꯂꯤ ꯃꯣꯏꯅ ꯇꯧꯕꯗꯨꯒꯤ ꯎꯔꯒꯗꯤꯀꯣ ꯑꯗꯨꯗ ꯅꯪꯗꯤ ꯉꯥ ꯐꯥꯕ ꯈꯣꯠꯄꯁꯦ ꯇꯧꯔꯛꯇꯕ꯭ꯔꯣ ꯍꯥꯏꯕꯗꯤ ꯂꯧꯕꯨꯛꯀꯨꯝꯕꯗ ꯅꯠꯇꯕꯀꯣ ꯇꯨꯔꯦꯟꯒꯨꯝꯕꯗ ꯀꯨꯝꯃꯒ ꯉꯥ ꯐꯥꯕ ꯈꯣꯠꯄꯁꯦ ꯇꯧꯔꯛꯇꯕ꯭ꯔꯣ ꯀꯃꯥꯏꯅ ꯇꯧꯒꯦ
ꯉ ꯉꯥ ꯐꯥꯕꯁꯦ ꯑꯉꯥꯡ ꯑꯣꯏꯔꯤꯀꯥꯟꯗꯗꯤꯀꯣ ꯑꯗꯨꯝ ꯇꯧꯔꯛꯑꯦ ꯑꯩꯈꯣꯏꯒꯤ ꯈꯣꯡꯕꯥꯟ ꯈꯪꯗꯦ ꯈꯃ ꯈꯪꯗꯦ ꯑꯗꯗꯒꯤ ꯄꯨꯈ꯭ꯔꯤꯗꯅꯤ ꯈꯪꯗꯦ ꯑꯗꯨꯝ ꯐꯥꯕ ꯈꯣꯠꯄ ꯇꯧꯕꯗꯣ ꯄꯨꯈꯗ ꯁꯨꯝ ꯐꯥꯔꯛꯑꯦ ꯍꯥꯏꯗꯤ ꯎ ꯑꯆꯧ ꯑꯆꯧꯕ ꯃꯔꯥ ꯂꯩꯗꯅꯀꯣ ꯃꯔꯥꯁꯤꯗ ꯑꯗꯨꯝ ꯌꯨꯡꯁꯤꯜꯂꯒ ꯉꯥ ꯃꯌꯥꯝꯁꯨ ꯂꯣꯏ ꯂꯩꯗꯣꯏꯅꯦꯕ
ꯎ
ꯍꯥꯏꯕꯗꯩꯗꯤ ꯑꯩꯈꯣꯏꯅ ꯐꯥꯔꯛꯄꯁꯦ ꯑꯗꯨꯝ ꯇꯨꯔꯦꯜꯁꯨ ꯑꯗꯨꯝ ꯈꯣꯏ ꯆꯨꯞꯄ ꯈꯣꯠꯂ ꯇꯧꯔꯛꯄ ꯍꯥꯏ ꯑꯗꯒꯤ ꯃꯤꯒꯤ ꯄꯨꯈ꯭ꯔꯤ ꯑꯆꯧꯕꯁꯨ ꯑꯗꯨꯝ ꯈꯣꯏ ꯊꯥꯔꯒ ꯐꯥꯏꯌꯦꯕꯀꯣ ꯉꯥꯗꯤ ꯌꯥꯝ ꯐꯥꯔꯦ ꯑꯗꯩ ꯂꯧꯕ ꯃꯇꯝꯗꯅ ꯂꯧꯕ ꯃꯇꯝꯗ ꯑꯗꯨꯝ ꯂꯧꯕ ꯆꯂꯒ ꯂꯨ ꯊꯣꯡꯨꯝꯕ ꯀꯥꯡꯦꯣ ꯪ ꯈꯪꯗꯦ ꯑꯗꯨꯃꯥꯏꯅ ꯇꯧꯔꯒ ꯐꯥꯏꯌꯦ ꯑꯗꯨ꯭ꯋꯥꯏꯒꯤ ꯑꯅꯥꯛ ꯅꯛꯄ ꯇꯧꯔꯒ ꯀ꯭ꯞꯅꯤꯡꯉꯦ ꯂꯨꯒ ꯍꯨꯔꯥꯟꯕ ꯁꯅ ꯇꯧꯋꯤꯗ ꯑꯉꯥꯡ ꯑꯣꯏꯈꯩꯗꯤ ꯖꯒꯣꯏ ꯑꯃ ꯆꯥꯕ ꯅꯠꯇꯦꯗ ꯉꯥ ꯐꯥꯕꯗꯤ ꯌꯥꯝ ꯄꯥꯝꯖꯩꯑꯕꯀꯣ ꯑꯗꯨꯒ ꯌꯥꯝ ꯐ ꯍꯥꯏꯔꯛꯄ ꯑꯗꯨꯃꯥꯏꯅ ꯇꯧꯋꯦ ꯌꯥꯝ ꯅꯨꯡꯉꯥꯏꯕꯅꯤ
ꯑꯗꯨꯒꯤ ꯑꯗꯨꯒꯤꯗꯣ ꯑꯩꯅ ꯍꯪꯉꯤꯕꯁꯤꯅꯅꯦ ꯑꯩ ꯈꯪꯉꯦꯕꯀꯣ ꯑꯗꯨꯝ ꯅꯪ ꯑꯗꯨꯝ ꯑꯇꯣꯞꯄ ꯉꯥ ꯐꯥꯏ ꯈꯣꯠꯂꯦ ꯍꯥꯏꯕꯁꯦ ꯑꯩ ꯑꯗꯨꯝ ꯈꯪꯉꯦꯕꯀꯣ ꯑꯗꯣ ꯑꯩꯅ ꯍꯪꯉꯤꯕꯁꯤꯅ ꯑꯇꯣꯞꯄꯗꯣ ꯂꯣꯏ ꯇꯣꯛꯈ꯭ꯔꯣ ꯑꯗꯨꯒ ꯇꯨꯔꯦꯟꯗ ꯍꯥꯏꯕꯗꯤ ꯍꯧꯖꯤꯛ ꯍꯧꯖꯤꯛ ꯃꯇꯝꯒꯤ ꯑꯣꯏꯅꯗꯤ ꯇꯨꯔꯦꯟꯗꯣ ꯌꯥꯝ ꯆꯠꯅꯔꯤꯗꯅꯀꯣ ꯑꯗꯨꯒꯤ ꯇꯨꯔꯦꯟꯗ ꯐꯥꯕ ꯈꯣꯠꯄꯁꯦ ꯇꯧꯔꯛꯄ꯭ꯔꯥꯅ ꯍꯪꯈꯤꯕꯅꯦꯕ ꯑꯩꯅ ꯍꯪꯕꯗꯣ ꯈꯣꯡꯕꯥꯟ ꯆꯠꯄ ꯂꯧꯕꯨꯛꯇ ꯀꯨꯝꯃꯒ ꯐꯥꯕ ꯈꯣꯡ ꯇꯦꯡꯕ ꯑꯗꯨꯒꯨꯝꯕꯗꯨꯕꯨꯗꯤ ꯑꯩ ꯑꯗꯨꯝ ꯍꯥꯟꯅꯗꯒꯤ ꯇꯥꯖꯔꯦꯕꯀꯣ ꯑꯗꯨꯝ ꯍꯩ ꯈꯣꯠꯂꯤ ꯍꯥꯏꯕꯗꯣ ꯑꯗꯣ ꯍꯧꯖꯤꯛꯀꯤ ꯍꯥꯏꯕꯗꯤ ꯇꯨꯔꯦꯟ ꯉꯥ ꯍꯥꯏꯇꯥꯔꯦꯀꯣ ꯒꯨꯝꯕ ꯐꯥꯔꯒ ꯏꯟ ꯇꯧꯔꯒ ꯐꯥꯕ ꯈꯣꯠꯄꯁꯦ ꯇꯧꯄ꯭ꯔꯅ ꯍꯪꯖꯕꯅꯦꯕ ꯃꯈꯣꯏ ꯑꯩꯅ ꯍꯪꯖꯕꯗꯣ ꯑꯗꯣꯝꯇ ꯈꯨꯝꯕꯤꯕꯅꯦ
ꯑꯗꯨ ꯃ ꯀ
ꯇꯧꯕ ꯍꯥꯏꯕꯁꯦ ꯑꯩꯒꯤ ꯍꯥꯏꯗꯤ ꯈꯨꯄꯥ ꯑꯃ ꯆꯪꯕ ꯑꯗꯒꯤ ꯃꯤ ꯑꯃ ꯏꯊꯟꯗ ꯆꯠꯂꯒ ꯐꯥꯔꯨꯕ ꯈꯣꯠꯄ ꯇꯧꯕ ꯗꯤ ꯌꯥꯗꯕꯅꯤꯅꯀꯣ ꯑꯗꯨꯝ ꯀꯩ ꯍꯥꯏꯅꯤ ꯃꯤ ꯑꯃ ꯑꯗꯨꯝ ꯆꯪꯕꯗꯣ ꯃꯤ ꯑꯃ ꯍꯥꯏꯅꯕ ꯈꯣꯠꯄ ꯇꯧꯕ ꯆꯪꯕꯅꯤꯅꯦ ꯑꯗꯨꯝ ꯃꯤꯗꯨ ꯂꯩꯇꯕꯒꯤ ꯍꯥꯏ ꯇꯥꯔꯦ ꯑꯩꯗꯣ ꯑꯌꯥꯝꯕꯅ ꯌꯨꯝꯗꯁꯨ ꯀꯥ ꯍꯦꯟꯅ ꯂꯩꯔꯛꯇꯦꯕ ꯌꯨꯝꯗ ꯀꯩꯗ ꯂꯩꯔꯝ ꯇꯥꯔꯒꯗꯤ ꯑꯗꯨꯒꯨꯝꯕꯁꯨ ꯌꯥꯝ ꯇꯧꯔꯝꯕ ꯌꯥꯏꯑꯕꯀꯣ ꯑꯗꯩ ꯑꯩꯈꯣꯏ ꯏꯕꯥꯏ ꯑꯩꯈꯣꯏ ꯊꯪꯅꯕꯗꯣ ꯃꯣꯏꯗꯤ ꯍꯦꯛ ꯃꯅꯤꯡꯒꯤ ꯇꯨꯔꯦꯟꯅꯦꯕ ꯃꯣꯏꯗꯤ ꯌꯥꯝ ꯐꯩꯌꯦ ꯃꯣꯏꯅꯁꯨ ꯑꯗꯨꯝ ꯃꯔꯛ ꯃꯔꯛꯇ ꯑꯦ ꯈꯣꯢ ꯆꯨꯞꯄꯨꯁꯦ ꯂꯥꯛꯑꯣ ꯇꯧꯔꯁꯤ ꯂꯥꯛꯑꯣ ꯂꯥꯛꯑꯣ ꯉꯥ ꯐꯥꯎꯁꯤ ꯂꯥꯛꯑꯣ ꯍꯥꯏ ꯑꯗꯨꯝ ꯆꯠꯇꯣꯏꯅꯦꯕ ꯑꯩꯗꯤ ꯆꯠꯇꯦꯕꯀꯣ ꯍꯥꯏꯕꯗꯤ ꯑꯩꯒꯤꯗꯤ ꯈꯣꯏꯁꯨ ꯐꯖꯅ ꯂꯩꯕ ꯅꯠꯇꯕꯅꯤꯅ ꯃꯣꯏꯗꯤ ꯐꯖꯅ ꯁꯦꯝꯃꯒ ꯊꯝꯃꯒ ꯂꯩꯌꯦꯕꯀꯣ ꯐꯕꯨꯡ ꯉꯥꯁꯦ ꯑꯗꯨꯝ ꯐꯥꯔꯛꯇꯣꯏꯅꯦ ꯃꯣꯏꯅ ꯑꯗꯣ ꯑꯉꯥꯡ ꯑꯣꯏꯔꯤꯉꯩꯗ ꯀꯥꯟ ꯑꯩꯅ ꯕꯣꯔꯗꯤꯡ ꯀꯩꯀꯩ ꯆꯪꯗ꯭ꯔꯤꯀꯥꯟꯗꯗꯤ ꯑꯗꯨꯝ ꯈꯣꯏ ꯆꯣꯞꯄꯒ ꯐꯕꯨꯡ ꯉꯥꯁꯦ ꯌꯥꯝ ꯐꯥꯔꯝꯃꯦ ꯑ ꯑꯗꯨ ꯇꯨꯔꯦꯟꯒꯤ ꯉꯥꯁꯦ ꯌꯥꯝꯃꯁꯨ ꯌꯥꯝꯗ꯭ꯔꯁꯨ ꯑꯗꯨꯝ ꯍꯥꯎꯕꯗꯣ ꯃꯔꯣꯏ ꯈꯔ ꯑꯗꯨꯝ ꯍꯥꯞꯆꯤꯜꯂꯒ ꯃꯣꯔꯣꯛ ꯑꯇꯦꯛꯄ ꯈꯔ ꯁꯣꯢꯖꯟꯂꯒ ꯑꯗꯨꯝ ꯉꯈꯥ ꯑꯇꯣꯞꯄ ꯇꯧꯕ ꯀꯥꯟꯗ ꯌꯥꯝ ꯍꯥꯎꯕꯗꯣ ꯑꯗꯨꯃꯥꯏꯅ ꯑꯣꯏꯕꯅꯦꯕꯀꯣ ꯑꯗꯨꯝ ꯑꯗꯨꯀꯥꯟꯗꯗꯤ ꯐꯔ ꯑꯗꯨꯒ ꯑꯁꯤ ꯍꯧꯖꯤꯛꯀꯥꯟꯗꯤ ꯍꯥꯏꯕꯗꯤ ꯀꯄꯨ ꯍꯥꯏꯒ꯭ꯔꯥ ꯑꯩꯒ ꯃꯥꯟꯅꯕ ꯍꯥꯏꯒꯗ꯭ꯔꯥ ꯑꯗꯨ ꯂꯩꯇꯕꯒꯤ ꯀꯣ ꯍꯥꯢꯗꯤ ꯑꯗꯨꯝ ꯃꯥꯟꯅꯕ ꯑꯃ ꯇꯧꯔꯒ ꯆꯠꯂꯒ ꯐꯥꯎꯔꯛꯁꯤꯒ ꯍꯥꯏꯔ ꯑꯗꯨꯝ ꯆꯠꯈꯤꯗꯧꯕ ꯑꯣꯏꯕꯖꯥꯠꯅꯤ ꯉꯥ ꯐꯥꯕꯗ ꯄꯥꯝꯕꯒꯤꯀꯣ ꯏꯃꯥꯟꯅꯕ ꯂꯩꯇꯕꯒꯤ ꯌꯨꯝꯗꯁꯨ ꯀꯥ ꯍꯦꯟ ꯂꯩꯔꯛꯇꯕꯅꯤ ꯌꯨꯝꯒꯤ ꯑꯀꯣꯏꯕ ꯁ꯭ꯋꯥꯏꯗꯁꯨ ꯏꯃꯥꯟꯅꯕ ꯈꯩꯥꯏ ꯂꯩꯇꯦꯕꯀꯣ ꯑꯗꯨꯗꯨꯅ ꯆꯠꯇꯦ ꯆꯠꯇꯦꯗ
ꯑꯣ ꯍꯣꯏ ꯑꯗꯨ ꯑꯗꯨꯕꯨꯗꯤ ꯁꯨꯝ ꯍꯥꯏꯕꯗꯤ ꯉꯥ ꯐꯥꯕ ꯍꯥꯏꯕꯁꯤꯃꯛꯇꯕꯨ ꯀꯔꯤ ꯍꯥꯏꯅꯤ ꯑꯗꯨꯝ ꯏꯃꯥꯟꯅꯕ ꯊꯕꯛ ꯉꯥ ꯐꯥꯕꯒꯤ ꯋꯥꯁꯨ ꯅꯠꯇꯦ ꯊꯕꯛ ꯑꯃ ꯁꯨꯝ ꯇꯧꯃꯤꯟꯅꯕꯁꯦ ꯃꯔꯨꯞ ꯃꯄꯥꯡ ꯑꯃ ꯑꯅꯤ ꯁꯨꯔꯒ ꯆꯠꯈꯤꯕ ꯑꯣꯏꯗꯤ ꯃꯉꯨ ꯃꯪꯉꯣꯝ ꯆꯠꯄꯗꯧꯅ ꯇꯧꯕꯗꯨꯀꯣ ꯋꯥꯈꯟꯗꯁꯨ ꯈꯤꯇꯪ ꯆꯥꯎꯊꯣꯛꯄ ꯅꯨꯡꯉꯥꯏꯕ ꯉꯥꯛꯇꯪꯗ ꯋꯥꯔꯤ ꯋꯥꯇꯥꯏ ꯇꯧꯔꯦ ꯇꯧꯔꯒꯁꯨ ꯑꯗꯨꯃꯥꯏꯅ ꯆꯥꯅꯕꯗꯣ ꯑꯣꯏꯗꯅꯀꯣ ꯑꯗꯨꯒꯤ ꯑꯣꯏꯔꯝꯕꯁꯨ ꯌꯥꯏ ꯑꯗꯨꯅꯦ ꯑꯩꯁꯨ ꯀꯩꯁꯨ ꯐꯥꯔꯛꯇꯦꯕ ꯀꯣ ꯇꯨꯔꯦꯟꯒꯨꯝꯕꯗꯗꯤ ꯍꯥꯏꯕꯗꯤ ꯑꯗꯨꯝ ꯀꯩꯁꯨ ꯑꯩꯒꯤ ꯑꯣꯏꯅ ꯏꯔꯟꯅꯥꯏ ꯑꯣꯏꯅꯒ ꯇꯧꯔꯒ ꯅꯠꯇ꯭ꯔꯒ ꯑꯩꯈꯣꯏ ꯏꯃꯨꯡꯒꯤ ꯑꯣꯏꯅꯒ ꯏꯟꯁꯣꯟꯕ ꯈꯣꯠꯄꯗꯣ ꯀꯩꯁꯨ ꯇꯧꯔꯛꯇꯕꯒꯤꯀꯣ ꯑꯗꯨꯗ ꯑꯗꯨꯃꯥꯏꯅ ꯇꯧꯋꯤ ꯑꯗꯣ ꯄꯨꯈ꯭ꯔꯤꯒꯨꯝꯕꯗ ꯐꯥꯕ ꯈꯣꯠꯄ ꯇꯔꯛꯄ꯭ꯔꯥ ꯀꯃꯥꯏꯅ ꯇꯧꯒꯦ ꯍꯥꯏꯕꯗꯤ ꯉꯁꯥꯏꯒꯤ ꯈꯣꯡ ꯃꯆꯥ ꯃꯆꯥꯒꯨꯝꯕ ꯁꯤꯠꯄ ꯅꯠꯇꯕꯀꯣ ꯄꯨꯈ꯭ꯔꯤꯒꯨꯝꯕ ꯑꯣꯏꯅ ꯂꯩꯗꯅꯀꯣ ꯄꯨꯈ꯭ꯔꯤꯒꯨꯝꯕ ꯈꯣꯠꯄ ꯈꯠꯄꯗꯗꯤ ꯐꯥꯕ ꯈꯣꯠꯄ ꯌꯥꯎꯔꯛꯄ꯭ꯔꯥ ꯀꯃꯥꯏꯅ ꯇꯧꯒꯦ ꯑꯗꯣ ꯑꯩꯒꯤ ꯑꯣꯏꯅꯗꯤ ꯄꯨꯈꯔꯤꯒꯨꯝꯕꯗꯁꯨ ꯇꯧꯔꯛꯇꯦꯕ ꯀꯣ ꯑꯗꯨꯒꯤꯅꯤ ꯁꯣꯝꯗꯤ ꯄꯨꯈ꯭ꯔꯤꯒꯨꯝꯕꯗ ꯇꯧꯔꯛꯄ ꯇꯧꯔꯛꯇ꯭ꯔꯕ꯭ꯔꯥꯅ ꯁꯨꯝ ꯈꯪꯖꯅꯤꯡꯕ ꯍꯥꯏꯇꯥꯔꯦ ꯑꯗꯨꯁꯨ ꯈꯤꯇꯪ ꯁꯦꯌꯔ ꯇꯧꯕꯤ ꯕꯅꯦ
ꯑꯩꯈꯣꯏ ꯍꯧꯖꯤꯛꯛ ꯆꯪꯉꯛꯄꯒꯤ ꯂꯩꯔꯤꯕ ꯌꯨꯝꯗꯣ ꯑꯗꯨ ꯑꯆꯧꯕ ꯑꯣꯏꯔꯝꯃꯦꯕꯀꯣ ꯍꯥꯏꯗꯤꯊ ꯊꯥꯒꯤ ꯃꯇꯝꯗ ꯁꯦ ꯈꯔ ꯐꯗꯣꯏꯅꯦꯕ ꯑꯗꯨꯒ ꯑꯗꯨ ꯍꯥꯏꯀꯣ ꯑꯩꯈꯣꯏꯒꯤ ꯑꯩꯈꯣꯏꯒꯤ ꯊꯣꯡꯒ꯭ꯔꯥ ꯍꯥꯏꯗꯅ ꯑꯩꯈꯣꯏꯒꯤ ꯏꯁꯤꯡ ꯅꯨꯡꯉꯥꯏ ꯑꯃ ꯁꯦꯝꯕ ꯂꯩꯗꯅꯀꯣ ꯑꯗꯨꯏ ꯃꯈꯣꯡꯁꯤꯗ ꯉ ꯀꯩꯁꯨ ꯂꯩꯗꯣꯏꯅꯦꯕ ꯐꯥꯎ ꯑꯗꯨꯝ ꯏꯁꯤꯡꯕꯅꯦ ꯑꯗꯨꯝ ꯍꯥꯏꯗꯤ ꯈꯤꯇꯪ ꯏꯁꯥꯁꯦ ꯑꯩꯈꯣꯏꯒꯤ ꯇꯨꯝꯕ ꯌꯥꯕ ꯎꯞꯄ ꯐꯤꯕꯝ ꯂꯩꯕꯅꯤ ꯕꯀꯣ ꯍꯥꯏꯗꯤ ꯈꯤꯇꯪ ꯈꯤꯇ ꯁꯦꯝꯕ ꯑꯣꯏꯗꯕꯅꯤꯅ ꯎꯞꯈꯤꯗꯅ ꯑꯗꯨꯒ ꯤꯡ ꯂꯩꯕꯁꯤ ꯑꯩꯈꯣꯏꯒꯤ ꯊꯣꯡꯒ꯭ꯔꯥꯒꯤ ꯑꯩꯈꯣꯏꯒꯤ ꯍꯥꯏꯗꯤ ꯍꯥꯏꯗꯤ ꯃꯥꯒꯤ ꯄꯤꯅꯕꯒꯨꯝꯕ ꯌꯨꯝꯁꯤꯗ ꯃꯈꯣꯡ ꯆꯠꯁꯤꯗꯅꯦ ꯈꯨꯠꯁꯦ ꯊꯥꯞ ꯊꯨꯡꯖꯤꯜꯂꯒꯅꯦ ꯉꯥ ꯇꯣꯡꯍꯟꯕꯁꯨ ꯑꯗꯨꯝ ꯐꯥꯕ ꯉꯝꯕ ꯑꯗꯩ ꯃꯤꯅ ꯉꯛꯏꯅꯦ ꯀꯩꯅꯣ ꯏꯃꯥ ꯅꯪꯗꯤ ꯌꯥꯝ ꯍꯩꯅ
ꯑꯩꯈ ꯊꯥꯡꯉꯁꯦ ꯃꯣꯏ ꯑꯗꯒꯤꯗꯤ ꯀꯩꯅꯣ ꯐꯅꯦ ꯑꯗꯨꯃꯥꯏꯅꯀꯣ ꯍꯥꯏ ꯑꯩꯅ ꯊ ꯁꯦꯝꯍꯟꯒꯦꯅ ꯈꯜꯂꯒꯀꯣ ꯑꯩꯅ ꯏꯁꯤꯡꯁꯦ ꯍꯥꯏ ꯈꯤꯇꯪ ꯗꯣꯏꯅꯦꯕ ꯍꯥꯏꯗꯤ ꯍꯧꯖꯤꯛꯀꯤ ꯊꯣꯡꯒꯥ ꯃꯄꯥ ꯑꯩꯅ ꯑꯦꯚꯁ ꯃꯐꯝꯗ ꯆꯦꯟꯕ ꯌꯥꯏ ꯈꯜꯂꯒꯀꯣ ꯈꯣꯡꯁꯦ ꯇ ꯅꯦꯠꯊꯔꯒ ꯑꯩꯒꯤ ꯈꯣꯡꯒꯨꯟꯁꯦ ꯁꯛꯆꯐꯝꯗꯨꯅ ꯈꯨꯡꯒꯪꯁꯤꯗ ꯉꯥ ꯐꯥꯕꯁꯤꯅ ꯀꯩ ꯂꯩꯦꯅ ꯍꯥꯏ ꯀꯥꯟꯗ ꯄꯣꯔꯣꯝꯒꯨꯝꯕ ꯑꯗꯒꯤ ꯉꯥ ꯉꯥꯃꯨ ꯑꯆꯧꯕꯒꯨꯝꯕꯁꯦ ꯑꯗꯨꯝ ꯂꯩꯔꯒꯅ ꯑꯗꯨꯃꯥꯏꯅ ꯐꯕ ꯑꯩꯗꯤ ꯉꯥ ꯐꯥꯕꯁꯤ ꯌꯥꯝ ꯍꯩ ꯍꯥꯏꯗꯤ ꯑꯗꯨꯝ ꯃꯤ ꯅꯪꯁꯤ ꯏꯁꯤꯡ ꯃꯅꯨꯡꯗ ꯉꯥ ꯂꯩꯔꯁꯦ ꯈꯪꯕ꯭ꯔꯥ ꯈꯪꯗꯦ ꯑꯗꯨꯝ ꯍꯣꯡꯈꯤꯕꯗ ꯑꯗꯨꯝ ꯑꯗꯨꯝ ꯐꯥꯔ ꯄꯨꯈꯠꯂꯛꯑꯦꯒ ꯍꯥꯏꯕꯗꯣ ꯑꯗꯨꯃꯥꯏꯅ ꯍꯥꯏꯅꯕꯗꯣ ꯇꯧꯋꯦ ꯑꯗꯨꯝ ꯉꯥ ꯐꯕ ꯌꯥꯝ ꯍꯩꯌꯦ ꯑꯗꯩ ꯄꯨꯈ꯭ ꯑꯩꯈꯣꯏꯁꯤꯒꯤ ꯊꯪꯅꯕ ꯑꯃꯅꯁꯨ ꯂꯩꯔꯝꯃꯦꯕꯀꯣ ꯑꯗꯨꯝ ꯃꯣꯏꯕꯨ ꯉꯥꯕ ꯈꯣꯠ ꯐꯗꯤꯦ ꯑꯩꯁꯦ ꯌꯨꯝꯗ ꯑꯗꯨꯝ
ꯄꯨꯥꯛꯆꯥꯎ ꯀꯣꯏꯕ ꯄꯨꯡꯉꯣ ꯑꯃꯝꯇ ꯂꯥꯛꯑꯣ ꯃꯉꯥ ꯐꯥꯁꯤ ꯂꯥꯎ ꯈꯣꯠꯁꯤ ꯂꯥꯛꯎ ꯇꯧꯔꯤꯕꯅꯦ ꯊꯑꯣꯏꯅ ꯑꯗꯨꯝ ꯍꯥꯏꯕ ꯂꯥꯛꯇꯣꯏꯅꯦꯕ ꯉꯥ ꯐꯥ ꯍꯧꯖꯤꯛꯄꯖꯤꯛ ꯀꯨꯏꯔꯦ ꯍꯥꯏꯕꯗꯤ ꯑꯗꯨꯏ ꯃꯇꯝꯗꯗꯤ ꯑꯩꯈꯣꯏꯅ ꯄꯨꯡꯀꯛ ꯆꯥꯎꯔꯛꯄ ꯑꯗꯒꯤ ꯀꯌꯥ ꯅꯨꯡꯒ ꯐꯖꯅ ꯇꯥꯗ꯭ꯔꯤ ꯃꯇꯝꯅꯦꯕ ꯑꯗꯨꯝ ꯃꯁꯥꯒꯤ ꯑꯣꯏꯅ ꯑꯗꯨꯝ ꯄꯣꯇꯥ ꯊꯥꯗꯣꯛꯑꯒ ꯂꯩꯔꯛꯄꯒꯤ ꯆꯥꯛ ꯑꯗꯨꯝ ꯊꯨꯐꯝ ꯈꯪꯗꯕꯒꯤ ꯈꯨꯃꯟꯄ ꯂꯨꯝꯕ ꯀꯟꯕꯒꯤꯀꯣ ꯍꯥꯏꯗꯤ ꯂꯨꯝꯕ ꯀꯟꯕꯒꯤ ꯑꯗꯨꯝ ꯑ ꯍꯥꯏꯇꯥꯔꯦ ꯑꯗꯣ ꯍꯧꯖꯤꯛꯀꯥꯟꯗꯤ ꯑꯃꯨꯛ ꯑꯗꯨꯒꯨꯝꯕꯗꯨ ꯇꯧꯈꯤꯗꯕ ꯀꯨꯏꯅꯀꯣ ꯁꯥꯒꯤ ꯑꯃꯨꯛ ꯄꯨꯈ꯭ꯔꯤ ꯀꯩꯀꯩ ꯂꯩ ꯈꯣꯠꯇꯅ ꯑꯗꯨꯝ ꯐꯥꯒꯅꯤ ꯍꯥꯏꯕꯁꯤꯠꯇꯅ ꯑꯗꯨꯝ ꯑꯗꯨꯃꯥꯏꯅꯃꯛꯇꯤ ꯍꯩꯔꯝꯃꯔꯕ ꯇꯥꯔꯒꯁꯨ ꯑꯗꯨꯝ ꯉꯥ ꯐꯥꯕ ꯈꯣꯠꯄꯗꯤ ꯑꯗꯨꯝ ꯍꯥꯟꯅ ꯇꯧꯕꯤꯒꯦ ꯑꯗꯨꯝ ꯍꯩꯔꯝꯒꯅꯤ ꯍꯥꯏꯕꯒꯤ ꯑꯗꯨꯝ ꯊꯥꯖꯕꯗꯣ ꯑꯗꯨꯃꯥꯏꯅ ꯂꯩꯖꯩ ꯑꯩꯉꯣꯟꯗ
ꯍꯣ ꯍꯣ ꯐꯔꯦ ꯐꯔꯦ ꯑꯗꯨꯗꯤ ꯍꯌꯦꯡ ꯉꯥ ꯐꯥꯕꯒꯤ ꯇꯌꯥꯔꯤ ꯇꯧꯕꯤꯍꯧꯔꯣ ꯀꯣ ꯄꯣꯊꯥꯔꯣ ꯋꯥꯔꯅꯤ ꯉꯁꯤꯒꯤꯗꯤꯀꯣ
ꯍꯣꯏ ꯐꯔꯦ ꯐꯔꯦ ꯊꯝꯃꯒꯦ ꯊꯝꯃꯦ